ꯂꯣ ꯍꯜꯂꯣ
ꯀꯦꯗꯧꯔꯤꯒꯦ
ꯆꯥꯛ ꯊꯣꯡꯉꯤ
ꯀꯔꯤ ꯃꯊꯦꯜ
ꯌꯦꯟ ꯊꯣꯡꯒꯦ
ꯑꯍꯥꯎ ꯈꯛꯇꯅꯤꯅꯦ ꯅꯣꯏꯗꯤ
ꯈꯪꯗꯦ ꯉꯁꯤꯗꯤ ꯑꯍꯥꯎꯕ ꯆꯥꯗꯣꯏꯟ
ꯊꯕꯛ ꯆꯠꯄ꯭ꯔꯣ
ꯆꯜꯂꯦ
ꯄꯨꯨꯡ ꯀꯌꯥꯗ ꯍꯥꯂꯛꯑꯦ
ꯄꯨꯡ ꯃꯔꯤ ꯃꯈꯥꯏ
ꯏꯁꯅꯣꯗꯤ ꯊꯕꯛ ꯉꯟꯅ ꯍꯜꯂꯛꯏꯀꯣ ꯅꯨꯡꯉꯥꯏꯔꯤꯀꯣ
ꯎꯝ ꯉꯜꯂꯦ ꯀꯩꯗꯧꯔꯤꯅꯣ
ꯑꯁ ꯑꯩꯁꯦ ꯆꯥꯛ ꯊꯣꯡꯉꯥꯒ ꯂꯣꯏꯔꯒ ꯍꯤꯞꯄꯤꯅꯤ
ꯀꯩ ꯏꯟꯖꯅꯣ
ꯑꯁ ꯆꯝꯊꯣꯡ ꯏꯆꯝ ꯆꯝꯅ
ꯇꯟ ꯇꯥꯟ ꯒꯥꯂꯒ ꯎꯔꯦ
ꯃꯤ ꯀꯌꯥ ꯂꯩꯕ꯭ꯔꯣ ꯅꯣꯏꯗꯤ ꯍꯩ
ꯀꯩꯅꯣ ꯅꯣꯛꯏꯁꯤꯕꯣ
ꯅꯣꯏ ꯁꯥꯏꯖꯨ ꯂꯩꯕ ꯃꯥꯜꯂꯦꯗ ꯍꯥꯥ
ꯈꯪꯗꯦ ꯑ ꯈꯟꯅꯤꯡꯕ ꯈꯟꯖꯧꯔꯣ
ꯑꯣꯏꯔꯝꯅꯤ
ꯅꯉꯣꯟꯗ ꯍꯥꯏꯕ꯭ꯔꯣ ꯍꯧꯖꯤ
ꯀꯔꯤ ꯍꯥꯏꯁꯤꯔ ꯈꯪꯅꯤꯡꯅꯤꯅꯦ
ꯆꯍꯤ ꯀꯌꯥ ꯁꯨꯔꯦ ꯅꯨꯡꯁꯤꯅꯕ
ꯃꯡꯉꯣꯟ ꯍꯪꯕ ꯌꯥꯗ꯭ꯔꯣ ꯅꯪ ꯍꯥꯏꯔꯝꯅꯤꯗ ꯅꯥꯉꯣꯟꯗ
ꯑꯁ ꯁꯨꯝꯕ꯭ꯔꯣ ꯑꯩꯍꯥꯏꯗꯦ ꯉꯁꯤ ꯈꯛꯇꯅꯦ ꯑꯩꯒꯤ ꯏꯁꯥꯒꯤ ꯅꯝꯕꯔ ꯄꯤꯒꯦ ꯅꯍꯥꯛ ꯋꯥꯔꯤ ꯁꯅꯥꯕꯤꯌꯨ ꯍꯥꯏꯔꯒꯀꯣ
ꯑꯥ ꯑꯗꯨꯒꯤꯅꯦ ꯑꯩꯉꯣꯟꯗ ꯑꯩꯅ ꯋꯥ ꯆꯠ ꯆꯥꯛ ꯊꯣꯡ ꯂꯩꯕ ꯀꯥꯟꯗꯅ ꯃꯥꯅ
ꯍꯣꯏ ꯅꯣꯡ ꯐꯥꯗꯣꯛ ꯐꯣꯟ ꯇꯧꯔꯒ ꯀꯃꯥꯏꯅ ꯇꯧꯔꯤ ꯍꯥꯡꯕ ꯈꯣꯠꯄ ꯇꯧꯕ ꯌꯥꯏꯅ ꯍꯧꯖꯤꯛ ꯇꯧꯔꯛꯄꯅꯤꯅꯦ
ꯎꯝ ꯂꯩꯌꯥ ꯀꯥꯏꯗꯦ ꯑꯩꯗꯤ ꯊꯕꯛ ꯆꯠꯇꯕꯅ
ꯉꯁꯤ ꯑꯣꯞꯅꯤ
ꯑꯣ ꯅꯨꯡꯉꯥꯏꯅꯦ
ꯑꯁ
ꯀꯩ ꯊꯕꯛ ꯇꯧꯔ ꯂꯩꯕ꯭ꯔꯣ
ꯍꯥꯥ
ꯀꯩ ꯊꯕꯛ ꯇꯧꯔ ꯂꯩꯕ꯭ꯔꯣ
ꯑꯁ ꯍꯥꯏꯗꯣꯛꯄ ꯌꯥꯗꯦꯍꯦ
ꯑꯦ ꯀꯩꯒꯤ ꯑꯣꯏꯖꯥꯠꯅꯣ ꯑꯗꯨꯗꯤ
ꯍꯥꯏꯗꯣꯛꯄ ꯌꯥꯗꯦ
ꯀꯩꯅꯣ ꯕꯣꯟ ꯕꯣꯅꯤꯒꯤ ꯐꯤꯂꯝꯒꯤ ꯇꯥꯏꯞꯇꯣ ꯂꯩꯕꯥꯛ ꯀꯣꯠꯄ ꯍꯥꯏꯕꯗꯣ ꯕꯣꯅꯤꯒꯤ ꯐꯤꯂꯝꯔ ꯑꯗꯨꯗꯣ
ꯑꯗꯨꯒꯤ ꯇꯥꯢꯞꯇꯨꯅꯤꯅꯦ
ꯍꯌꯦꯡ ꯊꯕꯛ ꯆꯠꯇꯣꯏꯔꯣ
ꯁꯟꯗꯦ ꯁꯨꯇꯤꯅꯦ ꯑꯈꯣꯏꯗꯤ
ꯌꯥꯝ ꯅꯨꯡꯉꯥꯏꯔꯤꯅꯦ ꯅꯣꯏꯁꯦ
ꯎꯝ ꯅꯨꯉꯥꯢ ꯍꯥꯏꯇꯥꯔꯦ ꯅꯣꯏꯗꯤ
ꯍꯌꯦꯡꯅꯤꯅꯦ ꯑꯩꯈꯣꯏ ꯊꯕꯛ ꯌꯥꯝꯅ ꯇꯤꯟꯒꯗꯧꯔꯤꯁꯦ ꯅꯣꯏ ꯁꯨꯋꯥꯏꯗꯁꯨ ꯑꯁꯤꯗ ꯊꯥꯔꯛꯔꯣꯅꯦ ꯀꯔꯤꯅꯣ ꯃꯅꯤꯄꯨꯔꯗ ꯑꯗꯨꯝ ꯂꯩꯍꯧꯒꯦ ꯍꯥꯏꯔꯣ
ꯆꯠꯂꯣ ꯆꯠꯂꯣ ꯍꯥꯏꯔꯝꯅꯦ ꯑꯩꯗꯤ
ꯅꯪꯅ ꯆꯍꯟꯕꯤꯔꯦ ꯍꯥꯏꯅꯦ ꯃꯥꯗꯤ
ꯑꯦ ꯑꯦ ꯑꯩꯉꯣꯟꯗ ꯇꯥꯏꯁꯤꯂꯦꯏꯕ
ꯑꯣꯏꯔꯝꯅꯤꯕ
ꯀꯥꯏ ꯂꯩꯏ ꯅꯣ ꯅꯪꯗꯤ
ꯑꯩꯗꯤ ꯀꯦꯔꯂꯥꯗ
ꯀꯦꯔꯦꯂꯥ
ꯍꯩꯠ ꯀꯔꯤꯅꯣ
ꯀꯩꯍꯥꯏꯅꯣ
ꯍꯣꯏꯅꯦ
ꯎꯝ
ꯌꯦꯟꯗꯤ ꯀꯔꯝꯕ ꯌꯦꯟꯅꯣ ꯂꯣꯀꯦꯜꯂꯣ
ꯀꯥꯏꯗꯩꯅꯣꯗ ꯂꯣꯀꯦꯜ ꯆꯥꯗꯕ ꯀꯨꯏꯔꯦ
ꯂꯣꯀꯦꯜ ꯆꯥꯅꯤꯡꯕꯅ ꯂꯣꯏꯔꯦ ꯑꯩꯗꯤ
ꯎꯝ ꯆꯥꯅꯤꯡꯉꯦ ꯐꯪꯗꯦ ꯆꯥ ꯐꯪꯗꯦ ꯈꯣꯏꯁꯨ
ꯕꯣꯏꯂꯔ ꯀꯦꯖꯤꯗ ꯀ꯭ꯌꯥ ꯄꯤꯕ꯭ꯔꯥ ꯃꯅꯤꯄꯨꯔꯗ
ꯇꯨ ꯐꯤꯐꯇꯤꯒꯨꯝꯕ
ꯌꯥꯝ ꯍꯣꯡꯉꯦꯅ ꯑꯩꯈꯣꯏꯗꯗꯤ ꯌꯥꯝ ꯇꯥꯡꯉꯦ
ꯑꯦ ꯇꯥꯡꯉꯦꯍꯦ ꯀꯥꯏꯗꯩꯅꯣꯍꯥꯟꯗꯤ ꯑꯗꯨꯃꯥꯏ ꯌꯧꯗꯦꯍꯦ꯫
ꯆꯍꯨꯝ ꯌꯥꯡꯈꯩꯐꯥꯎ ꯄꯤꯕꯅꯤꯅꯦ꯫
ꯎꯝ ꯑꯗꯣ ꯑꯁꯤꯗꯗꯤ ꯎꯝ ꯆꯅꯤ ꯌꯥꯡꯈꯩꯗꯤ ꯍꯟꯗꯛ ꯇꯥꯡꯒ꯭ꯔꯕꯅꯤ ꯀꯩꯅꯣ꯫
ꯌꯥꯝ ꯍꯣꯡꯉꯤꯅ
ꯑꯦ ꯍꯣꯗꯦ ꯍꯥꯏꯔꯒ
ꯑꯦ ꯑꯩꯈꯣꯏꯗꯗꯤ ꯍꯧꯖꯤꯛ ꯍꯧꯖꯤꯛ ꯂꯩꯕꯝꯁꯤꯗꯤ ꯀꯔꯤꯅꯣ ꯆꯍꯨꯝ ꯌꯥꯡꯈꯩ ꯌꯥꯎ ꯐꯥꯎ ꯌꯥꯎꯋꯤꯅꯦ ꯀꯔꯤꯅꯣ꯫ ꯅꯪꯒꯤ ꯃꯆꯤꯟ ꯃꯅꯥꯎꯗꯤ ꯃꯤ ꯀꯌꯥꯅꯣ ꯍꯥ ꯅꯣꯏ ꯃꯆꯤꯟ ꯃꯅꯥꯎꯅꯤ ꯀꯌꯅꯣ
ꯈꯣꯏ ꯃꯆꯤꯟ ꯃꯅꯥꯎ
ꯎꯝ
ꯗꯔꯖꯟ ꯑꯅꯤ
ꯀꯔꯤ
ꯗꯔꯖꯟ ꯑꯅꯤꯅꯦ ꯌꯥꯝꯃꯦ
ꯗꯔꯖꯟ ꯑꯅꯤ ꯅꯨꯄꯤ ꯇꯔꯨꯛ ꯅꯨꯄꯥ ꯇꯔꯨꯛ
ꯎꯝ ꯗꯨ ꯍꯥꯏꯔꯁꯨ ꯌꯥꯔꯦ
ꯑꯗꯨꯗꯤ ꯐꯔꯦꯗꯣ
ꯈꯣꯏ ꯈꯨꯟ ꯈꯪꯕ꯭ꯔꯣ ꯅꯪ
ꯈꯪꯗꯦ
ꯈꯪꯗꯦ
ꯎꯝ
ꯎꯝ ꯅꯣꯡꯃꯀꯣꯏꯔꯛ ꯑꯣ ꯑꯗꯨꯗꯤ
ꯅꯣꯡꯃ ꯍꯥꯡꯂꯦ ꯀꯣꯏꯔꯛꯀꯦ ꯀꯔꯝꯕ ꯁꯥꯒꯩꯅꯣ ꯅꯪꯗꯤ
ꯀꯃꯩꯏ
ꯀꯃꯩ
ꯎꯝ
ꯑꯥ ꯀꯝꯃꯩꯗꯤ ꯌꯥꯝꯃꯤ ꯑꯩꯈꯣꯏ ꯈꯨꯟꯗꯁꯨ ꯒꯛ ꯎꯝ ꯒꯥꯡꯃꯩꯅꯨꯄꯤꯁꯤꯡꯗꯤ ꯀꯤꯖꯩꯍꯦ
ꯀꯩꯒꯤ
ꯑꯁ ꯌꯥꯝ ꯀꯤꯌꯦ ꯍꯥꯏꯅꯦ ꯃꯤ ꯃꯌꯥꯝ ꯍꯥꯏꯔꯤꯁꯦ꯫ ꯈꯗ꯭ꯔꯛ ꯇꯧꯕꯖꯥꯔꯥ ꯈꯪꯗꯦꯅꯦ
ꯑꯦ
ꯒꯥꯡꯃꯩ ꯅꯨꯄꯤꯁꯤꯡꯗꯤ ꯈꯔ ꯈꯗ꯭ꯔꯛ ꯇꯧꯕ ꯃꯥꯜꯂꯦꯅꯦ꯫
ꯅꯪ ꯀꯣꯏꯕꯩ ꯈꯪꯕ꯭ꯔꯣ
ꯑꯁ ꯍꯥꯟꯅꯗꯤ ꯈꯪ ꯈꯪꯅꯕ ꯂꯩꯕꯅꯤꯅ ꯃꯥꯗꯤ ꯌꯨꯝ ꯄꯥꯟꯈ꯭ꯔꯦꯗ
ꯅꯪꯅ ꯁꯥꯔꯤ ꯑꯣꯏ ꯍꯧꯕ
ꯍꯣꯏ ꯁꯔꯤ ꯑꯣꯏꯍꯟꯕꯤꯅꯤ ꯆꯍꯤ ꯀꯌꯥ ꯁꯨꯔꯕ꯭ꯔ ꯅꯪꯗꯤ
ꯑꯉꯥꯡꯅꯦ ꯑꯈꯣꯏꯗꯤ
ꯑꯗꯨꯒꯤꯌꯥꯅꯣ ꯍꯥꯏꯕ
ꯍꯥꯏꯅꯤꯡꯗꯦ
ꯀ꯭ꯌꯥꯅꯣ
ꯀꯌꯥ ꯑꯣꯏꯔꯝꯗꯧ ꯃꯥꯜꯂꯤ
ꯑꯁ ꯑꯗꯨ ꯈꯪꯉꯦꯗꯤ ꯍꯪꯕꯤꯔꯣꯏꯅꯦ
ꯀꯌꯥ ꯑꯣꯏꯗꯧ ꯃꯥꯜꯂꯤ ꯍꯥꯏꯔꯛꯑꯣ
ꯅꯪꯁꯦ ꯇ꯭ꯋꯦꯟꯇꯤ ꯊ꯭ꯔꯤ ꯇ꯭ꯋꯦꯟꯇꯤ ꯐꯣꯔ ꯑꯣꯏꯔꯝꯅꯤ ꯀꯨꯟ ꯀꯨꯟꯅꯤꯊꯣꯏ ꯑꯗꯨ ꯌꯧꯔꯕ꯭ꯔꯣ
ꯀꯨꯟꯅꯤꯊꯣꯏ ꯀꯨꯟꯅꯤꯊꯣꯏꯁꯤ ꯀꯌꯥ ꯅꯣ ꯑꯩꯈꯪꯗꯦ
ꯑꯗꯨ ꯌꯧꯗ꯭ꯔꯤꯕꯣ ꯑꯗꯨ ꯌꯧꯔꯦ ꯃꯣꯏꯗ ꯍꯥꯏꯁ ꯅꯪꯒꯤ ꯃꯔꯝ ꯃꯉꯣꯟ ꯃꯉꯣꯟꯗ ꯀꯃꯥꯏꯅ ꯍꯡꯗꯣꯏꯅꯣ ꯅꯪꯉꯣꯟꯗ ꯍꯡꯗꯣꯏꯅꯤ ꯀꯩꯅꯣ
ꯅꯠꯇꯦ ꯑꯗꯨꯁꯨ ꯆꯍꯤ ꯀꯌꯥ ꯁꯨꯔꯒꯦ ꯍꯥꯏꯕ
ꯆꯍꯤ ꯀꯌꯥ ꯅꯨꯡꯁꯤꯅꯔꯕ ꯑꯗꯨ ꯍꯥꯏꯔꯣꯅꯦ ꯂꯣꯏꯔꯦ
ꯑꯦ ꯃꯉꯣꯟꯗ ꯍꯡ ꯅꯪ ꯍꯥꯏ ꯅꯍꯥꯟ ꯍꯥꯏꯔꯝꯅꯤꯗ
ꯑꯁ ꯁꯨꯡ ꯍꯥꯏ ꯍꯥꯏꯗꯦ ꯍꯪꯁꯨ ꯍꯪꯕꯤꯗꯦ ꯍꯧꯖꯤꯛ ꯈꯛꯇꯅꯦ ꯍꯪꯕ
ꯅꯆꯤꯟ ꯊꯤꯔꯛꯀꯅꯨ
ꯃꯔꯤ ꯃꯉꯥ ꯁꯨꯔꯕ꯭ꯔꯣ ꯆꯍꯤ ꯍꯥꯥ
ꯑꯩꯉꯣꯟꯗꯁꯨ ꯅꯨꯄꯤ ꯑꯃ ꯁꯦꯝꯕꯤꯌꯨꯅꯦ ꯀꯝꯃꯩ ꯀꯝꯃꯩ ꯅꯨꯄꯤꯔꯣ ꯒꯣꯟꯃꯩ ꯅꯨꯄꯤꯔ
ꯅꯨꯄꯤ ꯁꯦꯝꯕꯥ ꯍꯩꯇꯦ ꯅꯨꯄꯤ ꯂꯂꯣꯟꯗꯦ
ꯁꯦꯝꯕ ꯍꯥꯏꯕꯗꯤ ꯂꯩꯗꯅ ꯀꯔꯝ ꯄꯥꯟꯗ ꯀꯔꯝ ꯀꯥꯟꯗ ꯌꯨꯝ ꯄꯥꯔꯒꯦ ꯍꯥꯏꯔꯣ ꯅꯕꯥꯅꯤꯗꯤ
ꯋꯥꯠ ꯂꯤꯗ
ꯑꯦ ꯃꯇꯝ ꯊꯦꯡꯍꯟꯒꯅꯨꯀꯣ ꯌꯥꯔꯤꯉꯩ ꯊꯨꯅ ꯌꯨꯝ ꯄꯥꯟꯈ꯭ꯔꯣ ꯀꯩꯗꯧꯗꯣꯏꯅꯣ
ꯄꯩꯁꯥ ꯂꯩ ꯇꯔꯥꯗꯤ
ꯑꯁ ꯄꯩꯁꯥꯒꯤ ꯋꯥꯔꯤ ꯇꯣꯛꯑꯣꯍꯦ
ꯄꯪ ꯄꯥꯟ ꯄꯥꯜꯂꯒ ꯄꯪ ꯍꯤꯡꯗ ꯍꯤꯡꯕ ꯌꯥꯕ꯭ꯔꯣ
ꯑꯗꯨꯝꯅ ꯍꯤꯡꯉꯛꯑꯒ ꯂꯩꯔꯗꯤ ꯏꯁꯣꯔꯅ ꯆꯥꯟꯕꯤꯔꯗꯤ ꯅꯣꯡꯃ ꯀ꯭ꯔꯣꯄꯥꯇꯤ ꯑꯣꯏꯔꯅꯤ
ꯁꯥꯛꯇꯣ ꯌꯦꯡꯅꯔꯒ ꯂꯩꯗꯣꯏ ꯁꯥ ꯂ
ꯅꯨꯄꯤꯒꯤ ꯋꯥꯗꯤ ꯑꯗꯨꯅꯤꯅꯦ ꯁꯛ ꯌꯦꯡꯅꯔꯒ ꯂꯩꯗꯣꯏꯔ
ꯆꯨꯝꯗ꯭ꯔꯣ
ꯆꯨꯝꯕꯗꯤ ꯆꯨꯝꯃꯦ ꯑꯗꯨꯒꯨꯝꯕ ꯋꯥꯍꯩꯗꯤ ꯇꯥꯅꯤꯡꯗꯦꯗ
ꯎꯝ
ꯑꯈꯣꯏꯅꯦꯁꯨ ꯈꯧꯄꯨꯝꯗ ꯌꯨꯝ ꯄꯥꯟꯕ ꯂꯩꯌꯦ
ꯀꯗꯥꯔꯣ
ꯈꯪꯗꯧ ꯃꯥꯥꯟꯗꯦꯅ
ꯈꯪꯒꯅꯤꯌꯦ
ꯑꯣꯏꯗꯧ ꯍꯥꯏꯗꯤ ꯅꯣꯏ ꯈꯨꯟꯒ ꯃꯥꯟꯅꯗꯕ ꯃꯥꯜꯂꯦ
ꯅꯣꯏ ꯈꯨꯟꯗꯒꯤ ꯅꯨꯄꯤ ꯑꯩ ꯈꯪꯅꯕ ꯑꯃ ꯂꯩꯌꯦ
ꯀꯅꯥꯅꯣ ꯍꯥꯏꯔꯛꯑꯣ
ꯖꯤꯟꯊꯣꯢꯂ꯭ꯌꯨ ꯖꯤꯟꯊꯣꯢꯂ꯭ꯌꯨ
ꯑꯣ ꯍꯣ ꯅꯣꯏ ꯈꯪꯅꯕ ꯑꯗꯣ ꯍꯥꯏꯗꯤ ꯀꯣꯏꯅꯕ꯭ꯔꯣ
ꯆꯠꯂꯣꯍꯦ ꯅꯪꯁꯨ ꯈꯪꯅꯩ ꯍꯥꯏꯕꯒꯤ ꯋꯥꯅꯤ ꯑꯩꯈꯣꯏ ꯀꯣꯂꯦꯖ ꯀꯣꯂꯦꯖ ꯀꯥꯕ ꯃꯇꯝꯗꯀꯣ ꯈꯪꯅꯥꯕꯒꯤ ꯋꯥꯅꯤꯗ
ꯑꯗꯣ ꯑꯩꯈꯣꯏ ꯁꯥꯏꯒꯤ ꯕꯦꯁ ꯐ꯭ꯔꯦꯟ
ꯍꯥ
ꯕꯦꯁ ꯐ꯭ꯔꯦꯟ ꯑꯣꯏꯈ꯭ꯔꯝꯅꯦ
ꯅꯣꯏ ꯁꯥꯏꯒ ꯕꯦꯁ ꯐ꯭ꯔꯦꯟ
ꯎꯝ
ꯃꯥꯒ ꯑ ꯃꯃꯥꯟꯅꯕꯤ ꯑꯃꯒ
ꯑꯥ
ꯑꯅꯤꯁꯦ ꯃꯥꯒ ꯃꯃꯥꯟꯅꯕꯁꯨ ꯑꯅꯤ ꯃꯥꯒ ꯃꯃꯥꯟꯅꯕꯤ ꯑꯃ
ꯑꯥ
ꯑꯗꯥ ꯀꯣꯏꯅꯕꯅꯦꯕ ꯑꯁ ꯑꯩꯅ ꯅꯨꯡꯗꯥꯡꯗ ꯊꯦꯡꯅꯕꯁꯤꯗꯤꯀꯣ
ꯂꯣꯏꯔꯦꯍꯦ
ꯐꯥꯕꯅꯦ ꯀꯩꯅꯣ ꯑꯩ ꯀꯣꯏꯗ꯭ꯔꯤꯀꯥꯟꯗ
ꯐꯥꯕꯅꯤ ꯍꯥꯢꯅꯦꯍꯦ ꯆꯍꯤ ꯀ꯭ꯌꯥ ꯀꯣꯏꯅꯕ꯭ꯔꯣ
ꯀꯅꯥꯕꯣ
ꯑꯗꯨ ꯅꯣꯏ ꯁꯥꯏꯒ ꯅꯃꯥꯟꯅꯕꯗꯣ
ꯌꯥꯝꯔꯝꯃꯅꯤ ꯈꯪꯗꯦ
ꯑꯗꯨ ꯑꯗꯨ ꯅꯨꯄꯥꯗꯤ ꯅꯣꯏ ꯈꯨꯟꯗꯒꯤꯔꯣ ꯀꯩꯅꯣ ꯃꯤꯖꯣꯔꯥꯝꯗ ꯂꯩꯔꯝꯅꯦ ꯍꯧꯖꯤꯛ ꯍꯜ
ꯂꯩꯔꯝꯒꯅꯤ
ꯍꯟꯗꯛꯗꯤ ꯈꯪꯅꯗ꯭ꯔꯦ
ꯑꯃꯗꯤ ꯍꯥꯏꯔꯗꯤ
ꯅꯣꯏ ꯐꯥꯎꯅꯗ꯭ꯔꯤꯕꯣ
ꯀꯅꯥꯕꯣ
ꯂꯤꯟꯊꯣꯏꯂꯤꯌꯨ
ꯐꯥꯎꯅꯗꯦꯍꯦ ꯑꯩꯈꯣꯏ ꯕꯦꯁ ꯅꯠꯇꯦ
ꯅꯣꯏ ꯕꯦꯁ ꯅꯠꯇ꯭ꯔꯖꯨ ꯑꯗꯨꯝ ꯋꯥꯔꯤ ꯁꯅꯥꯕ ꯈꯣꯠꯄ ꯇꯧꯕ ꯌꯥꯏꯅꯦ
ꯌꯥꯏꯌꯦ ꯌꯥꯕꯨꯗꯤ